ꯍꯜꯂꯣ ꯍꯜꯂꯣ
ꯇꯥꯏꯌꯦ
ꯀꯩ ꯇꯧꯔꯤꯒꯦ
ꯆꯥꯛ ꯆꯥꯕ ꯂꯣꯏꯔ ꯂꯩꯌꯦ
ꯀꯔꯤ ꯌꯦꯟꯁꯥꯡ ꯆꯥꯒꯦ
ꯉꯁꯤꯁꯦ ꯀꯣꯕꯤꯒ ꯏꯔꯣꯝꯕ ꯇꯧꯋꯦ
ꯅꯪꯅ ꯆꯥꯛ ꯊꯣꯡꯕ꯭ꯔꯣ
ꯅꯠꯇꯦ
ꯅꯪꯁꯦ ꯊꯣꯡꯗ ꯅꯪꯁꯦ ꯊꯣꯡꯗꯕ ꯃꯥꯂꯦꯅꯦꯀꯣ ꯊꯣꯡꯕ ꯍꯥꯏꯗꯕꯩ ꯃꯥꯂꯦꯅꯦ
ꯑꯩ ꯀꯩꯅꯣ ꯊꯦꯡꯅ ꯂꯥꯛꯑꯦ
ꯅꯪꯁꯦ ꯅꯆꯤꯟ ꯊꯤꯃꯥꯜꯂꯦ ꯅꯪꯅ ꯁꯨꯡꯊꯣꯡ ꯊꯣꯡꯗꯕ ꯃꯥꯜꯂꯦ
ꯑꯩ ꯊꯦꯡꯅ ꯂꯥꯛꯑꯦ ꯍꯥꯏꯕꯅꯦ ꯑꯁ ꯈꯪꯗ꯭ꯔꯒ ꯑꯗꯨꯗ ꯌꯥꯝ ꯍꯥꯏꯔꯛꯀꯅꯨ
ꯑꯥ ꯑꯩ ꯍꯦꯛ ꯋꯥꯔꯤ ꯁꯥꯕꯒꯥꯟ ꯀꯩꯅꯣ ꯀꯅꯥꯅꯅꯥ ꯊꯣꯡꯒꯦ ꯍꯥꯏꯕꯒꯥꯟꯅ ꯑꯩꯒꯤ ꯀꯥꯖꯤꯟ ꯍꯥꯏꯕ꯭ꯔꯥ ꯑꯩꯒꯤ ꯕ꯭ꯔꯥꯗꯔꯅ ꯊꯣꯡꯉꯦ ꯑꯗꯨꯝ ꯍꯥꯏꯌꯦꯕ ꯅꯪꯁꯦ
ꯑꯗꯨ ꯑꯩ ꯁꯪꯗꯕꯒꯤꯅꯦꯕꯀꯣ ꯍꯌꯦꯡ ꯑꯌꯨꯛꯗꯤ ꯑꯩꯅ ꯊꯣꯡꯒꯅꯦꯕ
ꯅꯪꯁꯦ ꯅꯆꯤꯟ ꯊꯤꯕꯗꯤ ꯈꯔ ꯍꯥꯏ ꯃꯥꯜꯂꯦꯅꯦꯀꯣ
ꯌꯥꯔꯦ ꯑꯗꯨꯗꯤ
ꯅꯪꯒꯤ ꯊꯕꯛꯁꯨ ꯍꯥꯏꯗꯦꯅ
ꯑꯩꯒꯤ ꯊꯕꯛꯔꯣ
ꯎꯝ
ꯑꯩꯒꯤ ꯊꯕꯛ ꯀꯩꯗꯧꯒꯦꯔꯣ
ꯀꯔꯤ ꯇꯧꯅꯤ ꯈꯪ ꯈꯪꯅꯤꯡꯕ
ꯈꯪꯅꯤꯡꯉꯤ ꯍꯥꯏꯕ꯭ꯔꯣ ꯑꯁ
ꯎꯝ
ꯍꯣꯔꯦꯟ ꯍꯥꯢꯔꯛꯄꯤꯒꯦꯒꯣ
ꯍꯥ
ꯍꯣꯔꯦꯟꯅ ꯍꯥꯏꯔꯛꯄꯤꯒꯦꯕ ꯑꯩꯒꯤ ꯊꯕꯛꯇꯤ
ꯅꯪꯒꯤ ꯊꯕꯛꯗꯣ ꯈꯔ ꯐꯔꯗꯤ ꯅꯪꯕꯨ ꯌꯦꯡꯕ ꯂꯥꯛꯀꯦ ꯇꯧꯕꯅꯤꯗ
ꯑꯩꯒꯤ ꯊꯕꯛ ꯐꯠꯇꯤꯌꯦ
ꯅꯪꯒꯤ ꯊꯕꯛ ꯐꯔꯗꯤꯀꯣ
ꯐꯠꯇꯦ ꯍꯥꯏꯕꯥ
ꯅꯠꯇꯦ ꯈꯔ ꯑꯩꯅ ꯍꯥꯏꯕꯗꯤ ꯈꯔ ꯐꯔꯗꯤ ꯈꯔ ꯌꯦꯡꯕ ꯌꯥꯕ ꯃꯐꯝꯒꯨꯝꯕ ꯑꯣꯏꯔꯗꯤ ꯌꯦꯡꯕ ꯂꯥꯛꯒꯦ ꯍꯥꯏꯕꯅꯤꯗ ꯅꯪꯕꯨ
ꯑꯣ ꯑꯗꯨ ꯍꯥꯏꯕ꯭ꯔꯣ
ꯎꯝ
ꯌꯥꯏꯌꯦ ꯌꯥꯏꯌꯦ ꯂꯥꯛꯑꯣ ꯀꯦꯐꯦꯅꯦ
ꯀꯦꯐꯦ ꯑꯗꯨ ꯀꯔꯤ ꯀꯔꯤ ꯂꯩꯒꯦ ꯅꯪ ꯅꯣꯏꯒꯤ ꯀꯦꯐꯦꯗ ꯍꯥꯏꯔꯛꯑꯣ ꯑꯗꯨꯗꯤ ꯈꯔ ꯆꯕ ꯌꯥꯔꯗꯤ ꯆꯥꯒꯦ
ꯎ ꯅꯪ ꯀ꯭ꯔꯤ ꯀ꯭ꯔꯤ ꯆꯥꯕ꯭ꯔꯣ ꯑꯗꯣ ꯍꯥꯟꯅ ꯍꯥꯏꯌꯣ ꯑꯗꯨ ꯂꯩꯌꯦ ꯍꯥꯏꯔ ꯄꯤꯒꯦ
ꯅꯣꯏ ꯅꯣꯏꯅ ꯁꯦꯝꯕ ꯅꯣ ꯍꯣꯏ ꯗꯨꯀꯥꯟꯗꯔ ꯍꯣꯏꯅ ꯃꯤꯅꯨꯗꯨꯒ ꯍꯥꯏꯔꯛꯒꯗꯧꯕꯅꯦ ꯀꯥꯏꯅꯣꯅꯦ ꯅꯪꯅ
ꯅꯪ ꯂꯥꯛꯑꯗꯤꯀꯣ
ꯎꯝ
ꯅꯪ ꯅꯪ ꯂꯥꯛꯑꯗꯤ ꯑꯩꯅ ꯁꯦꯝꯕꯤꯒꯦ
ꯑꯗꯣ ꯈꯔ ꯍꯥꯏꯔꯛꯑꯣꯗꯅ ꯅꯣꯏꯒꯤ ꯃꯤꯅꯨꯗꯣ
ꯑꯥ ꯀꯩꯅꯣ
ꯍ
ꯌꯦꯟꯒ ꯆꯥꯛ
ꯎꯝ
ꯑꯗꯨꯒ ꯀꯩ ꯀꯩꯅꯣ ꯑꯗꯨ ꯆꯥꯛ ꯆꯥꯅꯕꯁꯨ ꯂꯩꯌꯦꯀꯣ ꯑꯗꯨ ꯈꯪꯉꯦ ꯈꯪꯉꯦꯕ ꯑꯗꯨꯒꯨꯝꯕꯁꯨ ꯂꯩꯌꯦ ꯑꯗꯨꯒ ꯑꯗꯨꯝ ꯀꯩꯅꯣ ꯆꯞ ꯃꯥꯟꯅꯩꯗ ꯃꯤ ꯑꯇꯣꯞꯄꯁꯤꯡꯅ ꯑꯗꯨꯝ ꯂꯩꯕꯗꯣꯀꯣ
ꯑꯗꯣ ꯈꯔ ꯍꯥꯏꯔꯛꯑꯣ ꯈꯔ ꯈꯔ ꯍꯥꯏꯔꯛꯑꯣ ꯃꯃꯤꯡꯗꯣ ꯐ꯭ꯔꯥꯏꯗ ꯔꯥꯏꯁꯇꯣ ꯑꯃ ꯂꯩꯔꯦ ꯑꯗꯨꯒ ꯆꯤꯛꯀꯦꯟ ꯌꯧꯕ ꯆꯤꯛꯀꯦꯟ ꯌꯧꯗꯕꯁꯨ ꯂꯩꯔꯝꯅꯤ ꯅꯠꯇ꯭ꯔꯣ ꯍ
ꯆꯤꯡꯒꯥꯟꯅꯦ ꯑꯗꯨ ꯂꯦꯒ ꯄꯤꯁꯀ ꯋꯤꯡꯁꯨ ꯂꯩꯑꯦ ꯑꯥ ꯌꯥꯝ ꯂꯩꯗ ꯑꯗꯨ ꯃꯃꯟꯗꯣ ꯌꯥꯝ ꯎꯝ
ꯋꯤꯡꯁꯨ ꯂꯩꯌꯦꯕ
ꯎꯝ ꯂꯣꯏꯅ ꯂꯩꯌꯦꯕ
ꯑꯥ ꯑꯗꯨꯒ ꯑꯗꯨꯒ ꯈꯔ ꯍꯥꯏꯔꯛꯑꯣ ꯑꯗꯨ ꯑꯗꯨ ꯌꯨꯒꯨꯝꯕꯗꯤ ꯌꯧꯕ꯭ꯔꯣ
ꯁ꯭ꯋꯤꯠ ꯀꯣꯔꯟꯒꯨꯝꯕꯁꯨ ꯂꯩꯑꯦ ꯑꯗꯨꯒ ꯀꯔꯤꯅꯣ ꯃꯦꯒꯤꯒꯨꯝꯕꯀꯣ
ꯑꯥ
ꯎꯝ ꯆꯤꯛꯀꯟ ꯃꯦꯒꯤ ꯑꯦꯛ ꯃꯦꯒꯤꯒꯨꯝꯕꯁꯨ ꯌꯥꯝ ꯂꯩꯌꯦ
ꯌꯨꯀꯨꯝꯕꯗꯤ ꯌꯥꯎꯗꯦ
ꯀꯔꯤ
ꯌꯨꯕꯨ
ꯑꯗꯨꯒꯨꯝꯕꯗꯤ ꯌꯥꯎꯗꯦꯗ ꯀꯥꯏꯗꯒꯤ
ꯀꯔꯤꯒꯤ ꯑꯗꯨꯗꯤ ꯃꯤ ꯌꯥꯝ ꯂꯥꯛꯇꯣꯏ ꯃꯟꯗꯦ
ꯃꯤ ꯃꯤꯕꯨꯗꯤ ꯌꯥꯝꯗꯦꯗ ꯍꯣꯏ
ꯎꯝ ꯎꯝ ꯅꯣꯏ ꯊꯕꯛ ꯁꯨꯕ ꯃꯤ ꯀꯌꯥꯅꯣ ꯅꯪ ꯅꯪ ꯑꯃ ꯑꯣꯏꯔꯦ ꯑꯗꯨꯒ ꯃꯄꯨꯗꯤ ꯂꯩꯔꯝꯅꯤ ꯃꯄꯨ
ꯃꯄꯨꯗꯤ ꯑꯅꯤ ꯃꯄꯨꯗꯤ ꯑꯅꯤ ꯑꯗꯨꯒ ꯑꯩꯒ ꯏꯅꯥꯎꯅꯨꯄꯤ ꯅꯨꯄꯤ ꯑꯩꯈꯣꯏ ꯑꯅꯤ ꯈꯛꯇꯅꯦ
ꯅꯣꯏ ꯑꯍꯨꯝ ꯅꯣꯏ ꯃꯔꯤ
ꯑꯩꯈꯣꯏ ꯑꯥ ꯍꯣꯏ
ꯑꯣ ꯑꯠꯆꯥꯥ ꯑꯗꯨꯗꯤ ꯅꯣꯏꯒꯤ ꯅꯣꯏꯒꯤ ꯀꯦꯐꯦꯗ ꯂꯥꯛꯑꯗꯤ ꯑꯩꯅ ꯆꯥꯅꯤꯡꯕ ꯂꯣꯏꯅꯃꯛ ꯆꯥꯕ ꯌꯥꯔꯅꯤꯅꯦꯀꯣ
ꯆꯥꯕꯥ ꯌꯥꯏ ꯍꯣꯏ
ꯑ ꯅꯣꯏꯒꯤꯁꯦ ꯌꯥꯝ ꯃꯤ ꯃꯤ ꯃꯤꯁꯦ ꯐꯤꯐꯇꯤꯟꯒꯨꯝꯕ ꯃꯤ ꯐꯝꯕ ꯌꯥꯕ꯭ꯔꯣ ꯅꯣꯏꯒꯤ ꯅꯣꯏꯒꯤ ꯐꯥꯝꯕ ꯃꯐꯝꯗꯣ
ꯐꯝꯐꯝ ꯃꯐꯝꯂꯣ ꯌꯧꯔꯛꯃꯣꯏ ꯑꯩꯈꯣꯏꯒꯤꯗꯤ ꯌꯥꯝ ꯄꯤꯛꯑꯦꯕꯀꯣ
ꯑꯆꯥ
ꯄꯤꯛꯑꯦꯕ ꯑꯗꯨꯒꯤ ꯐꯝꯕ ꯌꯥ ꯌꯥꯕ꯭ꯔꯥ ꯌꯥꯗꯕ꯭ꯔꯥ ꯑꯩ ꯍꯌꯦꯡ ꯀꯩꯅꯣ ꯑꯃꯨꯛ ꯍꯥꯏꯔꯛꯒꯦ ꯅꯣꯏ ꯂꯥꯛꯀꯦ ꯍꯥꯏꯔꯗꯤꯒꯣ
ꯑꯩꯈꯣꯏꯗꯤ ꯂꯥꯛꯑꯗꯤ ꯈꯔ ꯃꯤ ꯌꯥꯝ ꯂꯥꯛꯑꯅꯦꯕꯀꯣ
ꯑꯗꯨ ꯑꯩ ꯑꯃꯨꯛ ꯍꯥꯏꯔꯛꯀꯦ ꯍꯥꯏꯕ
ꯍꯣꯏ ꯍꯣꯏ ꯍꯥꯏꯕꯗꯤ ꯕꯥꯏ ꯆꯥꯟꯁ ꯂꯥꯛꯑꯗꯤ ꯑꯩꯈꯣꯏꯗꯤ ꯃꯤ ꯈꯔ ꯌꯥꯝ ꯂꯥꯛꯑꯅꯤ ꯍꯥꯏꯕꯒꯤ ꯋꯥꯅꯤꯗ ꯑꯗꯨꯒꯤ ꯊꯝꯐꯝ ꯑꯗꯨꯗꯤ ꯑꯗꯨꯒꯤ ꯊꯝꯐꯝ ꯊꯝꯐꯝ ꯅꯠꯇꯦ ꯐꯝꯕꯝ ꯃꯐꯝꯗꯣ ꯂꯩꯇ꯭ꯔꯗꯤ ꯕꯤꯔꯥ ꯀꯥꯅꯦꯕꯀꯣ
ꯑꯣ ꯑꯣ ꯑꯗꯨ ꯑꯩ ꯍꯌꯦꯡ ꯆꯠꯂꯒ ꯑꯃꯨꯛ ꯍꯥꯏꯔꯞꯄꯤꯒꯦ ꯃꯐꯝꯗꯣ ꯑꯩꯁꯨ ꯀꯥꯎꯈ꯭ꯔꯦ ꯑꯩꯁꯨ ꯀꯨꯏꯗ꯭ꯔꯤꯌꯦ ꯇꯧꯕꯗꯨ ꯀꯣ ꯍꯞꯇꯥ ꯑꯃꯁꯨ ꯁꯨꯗ꯭ꯔꯤꯑꯦꯕ ꯑꯗꯨꯒꯤ
ꯑꯗꯨꯗꯤ ꯄꯨꯔꯥ ꯄ꯭ꯔꯦꯁꯅꯦ ꯅꯪꯁꯦ
ꯎꯝ ꯀꯦꯐꯦꯗꯁꯨ ꯃꯥꯁꯨ ꯊꯕꯛ ꯇꯧꯗ꯭ꯔꯤꯌꯦꯕꯀꯣ ꯑꯩꯁꯦ ꯑꯗꯨꯒꯤ ꯍꯧꯖꯤꯛꯀꯥꯟꯅ ꯑꯍꯥꯟꯕꯅꯦꯕ
ꯀꯦꯐꯦꯗꯤ ꯊꯕꯛ ꯃꯆꯥꯗꯤ ꯃꯆꯥꯅꯤꯗ ꯅꯠꯇ꯭ꯔꯣ
ꯎꯝ
ꯃꯤꯁꯨ ꯌꯥꯝ ꯂꯥꯛꯇꯧ ꯃꯥꯟꯗꯦ ꯑꯩꯒꯤ ꯋꯥꯈꯜꯗꯗꯤ ꯀꯦꯐꯦꯒꯨꯝꯕꯗꯗꯤ
ꯎꯝ ꯑꯃꯨꯔꯛ ꯑꯃꯨꯔꯛꯗ ꯑꯗꯨꯝ ꯂꯥꯛ ꯍꯣꯏ ꯅꯨꯃꯤꯠꯁꯨ ꯂꯩꯑꯦ ꯑꯗꯣ ꯂꯥꯛꯇꯕ ꯅꯨꯃꯤꯠꯁꯨ ꯂꯩꯕꯅꯤꯗ ꯌꯥꯝ ꯂꯥꯛꯄ ꯅꯨꯃꯤꯠꯁꯨ ꯂꯩꯑꯦ
ꯑꯩꯒꯤ ꯐ꯭ꯔꯦꯟꯗꯤ ꯅꯪ ꯅꯪꯒꯨꯝꯅꯀꯣ
ꯎꯝ
ꯌꯥꯝ ꯌꯥꯝ ꯑꯗꯨꯒꯨꯝꯕꯗ ꯊꯥꯕꯛ ꯁꯨꯕ ꯃꯤ ꯌꯥꯝ ꯂꯩꯌꯦ
ꯌꯥꯝꯃꯦ
ꯌꯥꯝ ꯂꯩꯩꯌꯦꯕ ꯅꯣꯏꯅ ꯊꯕꯛ ꯁꯨꯕ ꯃꯐꯝ ꯑꯗꯨꯒꯤ ꯃꯅꯥꯛꯇꯁꯨ ꯌꯥꯝ ꯂꯩꯔꯝꯅꯤ
ꯑꯣ
ꯅꯣꯏꯒꯨꯝꯅ ꯀꯦꯐꯦꯗ ꯊꯕꯛ ꯁꯨꯕ ꯍꯧꯖꯤꯛꯁꯦ ꯅꯨꯄꯤ ꯑꯩꯒꯤ ꯐ꯭ꯔꯦꯟ ꯑꯃ ꯂꯩꯑꯦ ꯑꯅꯤ ꯂꯩꯑꯦ ꯑꯍꯨꯝ ꯂꯩꯑꯦ ꯇꯔꯨꯛ ꯂꯩꯌꯦ ꯁꯕꯦꯟ ꯂꯩꯌꯦ ꯌꯥꯝ ꯂꯩꯌꯦ ꯅꯠꯇꯦ ꯑꯩꯒꯤ ꯈꯨꯟ ꯅꯠꯇꯦ ꯑꯩꯒ ꯑꯩ ꯑꯩꯒꯤ ꯑꯩꯒꯤ ꯖꯥꯇꯤꯁꯨ ꯌꯥꯎꯏ ꯑꯗꯨꯒ ꯑꯩ ꯑꯩꯒꯤ ꯖꯥꯇꯤ ꯅꯠꯇꯕ ꯃꯤꯁꯨ ꯌꯧꯋꯦꯕꯀꯣ ꯌꯥꯝ ꯂꯩꯌꯦ ꯅꯪ ꯌꯧꯔꯗꯤ ꯅꯪ ꯌꯥꯎꯔꯗꯤ ꯁꯚꯦꯟ ꯇꯥꯔꯅꯤ
ꯑꯩꯁꯨ ꯌꯥꯎꯕ꯭ꯔꯣ
ꯅꯪ ꯍꯥꯏꯔꯣ ꯅꯪꯕꯨꯁꯨ ꯌꯧꯍꯜꯂꯨ ꯍꯥꯏꯕ꯭ꯔꯣ ꯌꯧꯍꯜꯂꯨ ꯍꯥꯏꯕ꯭ꯔꯣ
ꯈꯪꯗꯦ ꯌꯥꯎꯍꯟꯗꯔ꯭ꯁꯨ ꯌꯥꯏꯗ ꯑꯩꯕꯨꯗꯤ
ꯌꯧꯍꯟꯗ꯭ꯔꯁꯨ ꯌꯥꯏꯕꯀꯣ
ꯎꯝ
ꯑꯗꯨꯗꯤ ꯑꯩꯒꯤ ꯃꯀꯣꯛꯗꯒꯤ ꯗꯤꯂꯦꯠ ꯇꯧꯔꯒꯦ ꯅꯪꯒꯤ ꯃꯤꯡꯗꯤ
ꯎꯝ ꯇꯧꯒ꯭ꯔꯣ
ꯅꯪꯁꯦ ꯋꯥꯔꯤ ꯁꯥꯕ ꯌꯥꯝ ꯃꯤꯅ ꯍꯥꯏꯌꯦ ꯍꯥꯏꯅ ꯍꯥꯏꯔꯛꯄ꯭ꯔꯣ ꯍꯥꯏꯔꯛꯄ ꯂꯩꯕ꯭ꯔꯣ
ꯀꯔꯤ ꯍꯥꯏꯕ
ꯅꯪꯕꯨꯀꯣ
ꯎꯝ
ꯃꯤꯅ ꯁꯤ ꯅꯨꯄꯤꯗꯤ ꯅꯪꯁꯦ ꯌꯥꯝ ꯋꯥꯔꯤ ꯁꯥꯕ ꯍꯥꯏꯌꯦ ꯍꯥꯏꯅ ꯃꯤ ꯍꯥꯏꯔꯛꯄ ꯂꯩꯕ꯭ꯔꯣ ꯍꯥꯏꯕꯅꯤꯗ
ꯍꯥꯏꯔꯛꯇꯦ ꯀꯩꯒꯤꯅꯣ
ꯑꯗꯨꯗꯤ ꯅꯪ ꯋꯥꯔꯤ ꯁꯥꯕ ꯍꯩꯇꯕ ꯃꯜꯂꯦꯀꯣ
ꯋꯥꯔꯤ ꯁꯕꯥ ꯍꯩꯇꯦ
ꯍꯩꯇꯦꯕ ꯀꯔꯤꯒꯤ ꯍꯩꯗꯕ
ꯍꯩꯇꯕꯒꯤ ꯍꯩꯇ꯭ꯔꯤꯅꯦ ꯀꯩꯅꯣ
ꯋꯥꯔꯤ ꯁꯥꯕ ꯍꯩꯕ ꯌꯥꯗ꯭ꯔꯣꯅꯦ ꯅꯨꯄꯤꯗꯤ ꯅꯨꯄꯤꯗꯤ ꯌꯥꯝ ꯋꯥꯔꯤ ꯁꯥꯕ ꯍꯩꯒꯗꯕꯅꯤ
ꯌꯥꯝ ꯁꯥꯕꯁꯨ ꯀꯩꯅꯣ ꯐꯠꯇꯕꯅꯤꯗ ꯅꯨꯄꯤꯁꯤꯡꯀꯣ
ꯑꯗ ꯅꯨꯄꯤꯗꯤ ꯃꯤꯕꯨꯗꯣ ꯀꯃꯥꯏꯅ ꯁꯦꯕꯥ ꯇꯧꯅꯤ ꯀꯃꯥꯏꯅ ꯃꯤꯕꯨꯗꯣ ꯔꯦꯁꯄꯦꯛ ꯇꯧꯅꯤ ꯑꯗꯨꯒꯨꯝꯕꯗꯣ ꯌꯥꯝ ꯍꯥꯏꯒ ꯇꯧꯅꯦꯕ ꯥꯑꯗꯨꯒꯨꯝꯕ ꯍꯩꯕ꯭ꯔ ꯅꯪ ꯃꯥꯅꯦ
ꯐꯩꯌꯦ
ꯑꯗꯨꯒꯨꯝꯕ ꯅꯨꯄꯤꯗꯤ ꯑꯗꯨꯒꯨꯝꯕꯗꯤ ꯌꯥꯝ ꯍꯩꯒꯗꯧꯅꯦꯕ ꯑꯗꯨꯒꯨꯝꯕꯗꯤ ꯃꯣꯏꯒꯤ ꯊꯕꯛꯅꯦꯕꯀꯣ ꯑꯝ
ꯑꯗꯨ ꯂꯩꯕꯁꯨ ꯂꯩꯕꯅꯤ ꯑꯗꯨ ꯂꯩꯇ꯭ꯔꯁꯨ ꯌꯥꯎꯕꯅꯤ ꯀꯩꯅꯣ ꯃꯤ ꯂꯣꯏꯅ ꯅꯨꯄꯤ ꯂꯣꯏꯅ ꯂꯩꯌꯦ ꯍꯥꯏꯕꯁꯨ ꯌꯥꯔꯣꯏꯍꯦ ꯑꯗꯨꯗꯤ
ꯅꯠꯇꯦ ꯑꯩꯅ ꯍꯥꯏꯕꯗꯤ
ꯅꯠꯇ꯭ꯔꯣ
ꯇꯧꯒꯅꯤ ꯍꯥꯏꯕꯤꯕ ꯑꯩꯅ ꯍꯥꯏꯕꯗꯤꯀꯣ
ꯑꯗꯨ ꯀꯣ ꯑꯗꯨ ꯃꯤ ꯂꯣꯏꯅ ꯍꯩꯌꯣ ꯍꯥꯏꯕꯁꯨ ꯌꯥꯔꯣꯏꯕ ꯍꯩꯇꯕ ꯃꯤꯁꯨ ꯌꯥꯎꯕꯅꯤ ꯍꯥꯏꯕꯅꯤꯗ ꯑꯩꯅ ꯍꯥꯏꯕꯗꯤ ꯍꯩꯕ ꯃꯤꯁꯨ ꯌꯥꯎꯕꯅꯦ ꯍꯩꯇꯕ ꯃꯤꯁꯨ ꯌꯥꯎꯕꯅꯦ ꯃꯥ ꯃꯁꯥ ꯃꯁꯥꯒꯤ ꯑꯗꯨꯝ ꯂꯩꯕꯅꯤꯅ
ꯎꯝꯝ ꯑꯣ ꯑꯗꯨꯒ ꯍꯥꯏꯕꯗꯤ ꯑꯩꯅ ꯍꯥꯏꯅꯤꯡꯉꯤꯗꯤ ꯑꯗꯨꯒꯨꯝꯕꯗꯤ ꯃꯣꯏꯒꯤ ꯊꯕꯛꯅꯦꯕ ꯑꯗꯨꯗꯤ ꯃꯣꯏꯒꯤ ꯔꯦꯁꯄꯣꯟꯁꯤꯕꯜ ꯍꯥꯏꯕ ꯇꯥꯔꯦ ꯃꯤ ꯃꯤꯒꯤ ꯂꯣꯟꯗ ꯍꯥꯏꯔꯗꯤꯀꯣ
ꯀꯔꯤꯕꯨꯅꯣ ꯁꯦꯕꯥ ꯇꯧꯕꯗꯨꯔꯣ ꯑꯍꯜꯁꯤꯡꯕꯨ
ꯑ ꯃꯥꯅꯦ ꯃꯥꯅꯦ
ꯍꯧꯖꯤꯛꯇꯤ ꯑꯩꯈꯣꯏꯗꯤ ꯈꯪꯗ꯭ꯔꯤꯌꯦꯗ
ꯑꯥꯎ ꯆꯥ ꯈꯪꯗ꯭ꯔꯤꯑꯦꯕ ꯑꯣ ꯄꯨꯡ ꯀꯌꯥꯗ ꯇꯨꯝꯕꯅꯣ ꯅꯪꯗꯤ
ꯑꯩꯁꯦ ꯊꯦꯡꯅ ꯇꯨꯝꯃꯦ
ꯎꯝ ꯅꯪꯁꯦ ꯅꯪꯁꯨ ꯋꯥꯔꯤꯗꯤ ꯐꯖꯅ ꯁꯥꯕꯗꯤ ꯁꯥꯔꯝꯃꯜꯂꯦ ꯅꯨꯄꯤ ꯅꯨꯄꯥꯈꯣꯏꯕꯨꯀꯣ
ꯑꯁ ꯊꯦꯡꯅ ꯇꯨꯝꯃꯦ ꯍꯥꯏꯔꯒ ꯅꯨꯄꯥꯈꯣꯏꯕꯨ ꯋꯥꯔꯤ ꯁꯥꯏ ꯍꯥꯏꯕ꯭ꯔꯣ
ꯑꯗꯨ ꯋꯥꯔꯤ ꯁꯥꯗ꯭ꯔꯗꯤ ꯀꯔꯤ ꯇꯧꯔꯒ ꯂꯩꯕ
ꯐꯣꯜ ꯌꯦꯛꯉꯒ ꯂꯩꯕꯁꯨ ꯌꯥꯏꯅ ꯑꯁ ꯉꯛꯄꯅꯤꯌꯦ ꯅꯪꯁꯨ ꯐꯣꯟ ꯌꯦꯡꯉꯒ ꯑꯗꯨꯝ ꯂꯩꯕꯁꯨ ꯌꯥꯏꯑꯦꯅ ꯑꯗꯨ ꯈꯪꯗ꯭ꯔꯣ ꯅꯪ ꯅꯨꯄꯤꯁꯤꯡꯁꯦ ꯀꯩꯅꯣ ꯑꯣ ꯅꯨꯄꯥꯁꯤꯡꯕꯨ ꯐꯣꯟ ꯀꯩꯅꯣ ꯋꯥꯔꯤ ꯁꯥꯕ ꯈꯛꯇꯗ ꯂꯩꯕ꯭ꯔꯣ
ꯑꯦ ꯕꯤꯗꯤꯑꯣꯒꯨꯝꯕ ꯌꯥꯎꯕꯗꯤ ꯕꯤꯗꯤꯌꯣꯒꯨꯝꯕ ꯈ ꯌꯦꯡꯉꯒ ꯂꯩꯕꯗꯤ ꯍꯥꯟꯗ꯭ꯔꯦꯠ
ꯁꯨ ꯌꯦꯡꯉꯦ
ꯉꯥꯢꯈꯣꯅꯦ ꯑꯩ ꯍꯣꯏ ꯌꯦꯡꯁꯨ ꯌꯦꯡꯉꯦꯕꯀꯣ ꯆꯨꯝꯃꯦꯕꯅ ꯅꯪ ꯍꯥꯏꯔꯤꯁꯦ
ꯎꯝ
ꯑꯗꯨꯕꯨ ꯑꯌꯥꯝꯕꯗꯤꯀꯣ ꯍꯟꯗ꯭ꯔꯦꯠ ꯄꯥꯔꯁꯦꯟꯗꯒꯤ ꯐꯥꯏꯚ ꯄꯥꯔꯁꯦꯟꯒꯨꯝꯕꯗꯤ ꯋꯥꯔꯤ ꯁꯥꯗꯕ ꯃꯤ ꯈꯛꯇꯅꯦꯕ ꯑꯌꯥꯝꯕꯗꯤ ꯍꯟꯗ꯭ꯔꯦꯠꯇꯗꯒꯤ ꯅꯥꯏꯟꯇꯤ ꯅꯥꯏꯟ ꯅꯥꯏꯟꯇꯤ ꯐꯥꯏꯚ ꯄꯥꯔꯁꯦꯟꯒꯨꯝꯕꯗꯤ ꯋꯥꯔꯤ ꯁꯥꯕꯅꯦ ꯋꯥꯔꯤ ꯁꯥ ꯇꯧꯕꯗ ꯀꯪꯕꯨꯅ ꯐꯦꯁꯕꯨꯛ ꯀꯨꯝꯕ ꯅꯠꯇ꯭ꯔꯒ ꯌꯨꯇꯌꯨꯕ ꯚꯤꯗꯤꯑꯣꯒꯨꯝꯕ ꯌꯦꯡꯕ ꯑꯗꯨꯒꯨꯝꯕꯗꯤ ꯐꯥꯏꯚ ꯄꯥꯔꯁꯦꯟ ꯈꯛꯇꯅꯦꯕꯀꯣ
ꯅꯨꯡꯗꯥꯡꯗꯗꯤ ꯋꯥꯔꯤ ꯁꯥꯗꯦꯌꯦ ꯑꯩꯈꯣꯏ ꯑꯗꯣ ꯇꯨꯝꯕ ꯀꯥꯟꯗꯗꯤ ꯋꯥꯔꯤ ꯁꯥꯔꯒ ꯇꯨꯝꯕꯗ ꯅꯨꯡꯉꯥꯏꯇꯦ
ꯍ ꯅꯨꯡꯗꯥꯡꯗꯣ ꯋꯥꯔꯤ ꯁꯥꯕ ꯃꯇꯝꯅꯤ ꯅꯨꯡꯊꯤꯜꯗꯤ ꯃꯁꯥ ꯃꯁꯥꯒꯤ ꯊꯕꯛ ꯇꯧꯔꯕꯅꯤꯅ ꯕꯤꯖꯤ ꯑꯣꯏꯌꯦꯕꯀꯣ
ꯑꯗꯨ ꯁꯪꯗꯦ ꯍꯥꯏꯕ ꯑꯗꯨ ꯇꯨꯝꯕ ꯀꯥꯟꯗ ꯋꯥꯔꯤ ꯁꯥꯕꯁꯨ ꯅꯨꯡꯉꯥꯏꯇꯕꯅꯤꯗ
ꯅꯨꯡꯗꯥꯡꯅ ꯋꯥꯔꯤ ꯁꯥꯗꯧꯕꯅꯤ ꯅꯨꯡꯗꯥꯡ ꯋꯥꯔꯤ ꯁꯥꯗ꯭ꯔꯗꯤ ꯃꯇꯝ ꯂꯩꯔꯣꯏꯅꯦꯍꯦ
ꯑꯗꯨ ꯅꯪ ꯅꯪ ꯅꯪ ꯁꯥꯔꯣ ꯑꯗꯨꯗꯤ ꯅꯪ ꯑꯣꯏꯅ ꯁꯥꯔꯣꯕ
ꯑꯩꯈꯣꯏꯗꯤ ꯁꯥꯏ ꯑꯗꯨꯝ ꯁꯥꯏꯌꯦ